ꯍꯜꯂꯣ
ꯍꯂꯣ ꯇꯥꯔꯕꫭ ꯇꯨꯝꯗ꯭ꯔꯤꯗ ꯀꯩꯒꯤꯅꯣꯝ ꯀꯁꯨꯝ ꯌꯦꯡꯉꯝꯃꯤꯅꯦ ꯌꯨꯇꯨꯕ꯭ꯌꯨꯕꯇ ꯀꯩ ꯀꯩꯅꯣ ꯈꯔ ꯌꯦꯡ ꯁꯥꯟꯅꯔꯝꯕꯅꯤ
ꯑꫭ ꯁꯦꯂꯦꯛꯇꯦꯗ ꯂꯦꯡꯒꯨꯋꯦ
ꯇꯨꯝꯗ꯭ꯔꯤꯕꫭ ꯀꯩꯗꯧꯔꯝꯃꯤꯅ ꯅꯪꯗꯤ
ꯑꯩꯖꯦ ꯄꯣꯠ ꯆꯩꯩ ꯈꯔ ꯀꯩꯅꯣ ꯇꯧꯁꯤꯔꯥꯅ ꯑꯣꯟꯂꯥꯏꯟꯗ ꯁꯨꯝ ꯌꯦꯡꯉꯝꯕ ꯐꯤꯔꯣꯟ ꯈꯔ
ꯑꫭꯟꯂꯥꯏꯟ
ꯑꯣꯟꯂꯥꯏꯟꯗꯁꯨꯨ ꯀꯩꯅꫭ ꯇꯧꯋꯦ ꯑꯥ ꯑꯩꯈꯣꯏꯒꯤ ꯑꯥ ꯁꯦꯀꯦꯟꯒꯤ ꯄꯣꯠꯁꯦ ꯌꯣꯜꯂꯦꯕ
ꯎꯝ ꯑꯦ ꯑꯣꯟꯂꯥꯏꯟꯗꯖꫭ
ꯑꯥ ꯀꯩꯅꯣꯗ ꯀꯩ ꯍꯥꯏꯒꯦ ꯎꯝ ꯋ ꯑ ꯀꯩ ꯀꯩ ꯀꯩꯀꯩ ꯁꯉꯥꯛꯐꯝ ꯅꯠꯇꯦ ꯁꯉꯥꯛꯐꯝ ꯅꯠꯇꯦ ꯃꯐꯝꯗꯣ ꯑꯩ ꯑꯩ ꯀꯥꯎꯔꯦꯅꯦ ꯑꯗꯨꯗꯩꯗꯨꯗ ꯃꯣꯏ ꯁꯤꯒꯤ ꯀꯩꯅꯣꯁꯦ ꯏꯟꯁꯇꯥꯒ꯭ꯔꯥꯝꯁꯦ ꯁꯤꯗꯩꯁꯤꯗ ꯃꯣꯏ ꯄꯣꯁ ꯄꯦꯖ ꯍꯥꯡꯉꯒ ꯑ ꯁꯦ ꯁꯦꯀꯦꯟꯒꯤꯁꯨ ꯌꯨꯝ ꯌꯣꯜꯂꯦꯕ ꯑꯩꯈꯣꯏꯅ ꯊꯥꯏꯅ ꯁꯦꯀꯦꯟ ꯍꯥꯏꯔꯒ ꯁꯟꯗꯦ ꯃꯥꯔꯀꯦꯠꯀ ꯍꯥꯏꯔ ꯂꯣꯏꯁꯟꯗ꯭ꯔꯣ ꯃꯇꯝ ꯑꯝꯗ ꯑꯉꯥꯡ ꯑꯣꯏꯔꯤꯀꯥꯟꯗꯗꯤ ꯍꯧꯖꯤꯛꯇꯤ ꯁꯦꯀꯦꯟ ꯍꯦꯟꯁꯦ ꯑ ꯁꯇꯣꯔ ꯔꯨꯝꯒꯤ ꯇꯥꯏꯞꯇ ꯍꯥꯏꯇꯥꯔꯦꯅꯦ ꯁꯣ ꯔꯨꯝꯒꯤ ꯇꯥꯏꯞꯇ ꯄꯨꯔꯥ ꯆꯥꯎ ꯆꯥꯎꯅ ꯍꯥꯡꯉꯦꯕ
ꯑ
ꯑꯗꯣ ꯄꯥꯝ ꯕ ꯃꯤꯒꯤ ꯗꯤꯃꯥꯟ ꯁꯨ ꯌꯥꯝ ꯁꯤꯅ ꯍꯦꯟꯕ ꯍꯥꯏꯇꯥꯔꯦꯅꯦ
ꯑꯦ ꯑꯗꯨꯗꯤ ꯌꯥꯝ ꯐꯩꯅꯦ ꯗꯨꯗꯤ ꯂꯩ ꯆꯠꯂꯨ ꯌꯥꯏꯅꯦ ꯑꯗꯨꯗꯤ ꯄꯣꯠꯇꯤ ꯃꯣꯏꯒꯤꯁꯨ ꯌꯥꯝ ꯐꯕ ꯅꯦ ꯕ꯭ꯔꯥꯟ ꯑꯐ ꯑꯐꯕ ꯑꯗꯨꯝ ꯌꯥꯎꯅꯩꯗꯅ ꯁꯦꯀꯦꯂꯦꯟ ꯗꯗꯤ
ꯑ ꯁꯤꯠ
ꯅꯣꯡꯃ ꯗꯩꯔꯨꯁꯤꯅꯦ ꯅꯨꯃꯤꯠ
ꯎꯝ ꯄ꯭ꯔꯗꯛꯁꯦ ꯃꯣꯏꯒꯤꯁꯨ ꯄ꯭ꯔꯗꯛꯁꯦ ꯑꯈꯣꯏꯒꯤ ꯀꯩꯅꯣꯁꯦ ꯆꯨꯝꯅ ꯑ ꯑꯍꯟꯕꯗ ꯍꯥꯏꯗꯤ ꯕꯖꯥꯔꯗ ꯒꯂꯤꯗ ꯀꯩꯀꯥ ꯌꯣꯟꯕꯁꯦ ꯁꯤꯒ ꯑꯗꯨꯝ ꯍꯥꯏꯗꯤ ꯈꯦꯠꯅꯩ ꯍꯥꯏꯇꯥꯔꯦ ꯄ꯭ꯔꯗꯛꯁꯦ ꯃꯣꯏ ꯄ꯭ꯔꯗꯛꯁꯦ ꯌꯥꯝ ꯐꯩꯌꯦꯕ ꯃꯄꯥꯟꯗꯩ ꯁꯦꯀꯦꯟ ꯑꫭꯏꯔꯁꯨ ꯖꯔꯒꯁꯨ ꯑꯗꯨꯅꯕꯨ ꯁꯝꯅ ꯍꯥꯏꯔꯒ ꯃꯄꯥꯟꯗꯩ ꯄꯨꯁꯜꯂꯛꯑꯒ ꯑꯩꯈꯣꯏ ꯄꯩꯁꯥ ꯑꯩꯈꯣꯏꯒꯤ ꯀꯩꯅꯣꯁꯤꯗꯤ ꯀꯩ ꯑꯩꯈꯣꯏ ꯄꯩꯁꯥ ꯑꯩꯈꯣꯏꯒꯤ ꯀꯩꯅꯣꯖꯤꯗꯤ ꯕ꯭ꯔꯥꯟꯗꯦꯠꯀꯤ ꯄꯣꯠ ꯑꯇꯥꯡ ꯑꯇꯥꯡꯕ ꯁꯣꯔꯨꯝꯗ ꯌꯣꯟꯕꯁꯤꯡꯗꯣ ꯁꯦꯠꯄ ꯉꯝꯕ ꯃꯌꯥꯝ ꯑꯃ ꯂꯩ ꯉꯝꯗꯕꯁꯨ ꯃꯌꯥꯝ ꯂꯩꯌꯦꯕ ꯃꯤꯁꯦ
ꯃꯥꯅꯦ ꯃꯥꯅꯦ ꯑꯩꯈꯣꯏꯗꯁꯨ ꯁꯦꯠꯂꯤꯅꯤ ꯀꯩꯅꯣ ꯑꯩꯈꯣꯏꯁꯨ ꯑꯍꯟꯕ ꯑꯥ ꯑꯍꯟꯕ ꯀꯩꯁꯨ ꯌꯥꯝ ꯀꯟꯅ ꯍꯦꯟꯅꯥ ꯅ ꯁꯤꯖꯤꯟꯅꯉꯝ ꯄꯠꯇꯦꯗ ꯀꯥꯏꯗꯦꯅ
ꯑꯥ ꯑꯗꯨꯅ ꯃꯣꯏꯅ ꯁꯨꯃꯥꯏꯅ ꯎꯝ ꯁꯨꯃꯥꯏꯅ ꯄꯨꯁꯜꯂꯛꯄꯁꯦ ꯌꯥꯝ ꯀꯥꯟꯅ ꯍꯥꯏ ꯍꯥꯏꯇꯥꯔꯦ ꯂꯥꯏꯔꯕ ꯃꯆꯥ ꯉ
ꯃꯥꯅꯦ ꯃꯥꯅꯤ ꯑꯩꯈꯣꯏ ꯃꯅꯤꯄꯨꯔ ꯕꯨ ꯏꯅꯥꯛ ꯈꯨꯟꯕ ꯍꯥꯏꯁꯦ ꯃꯁꯤꯡꯗꯤ ꯊꯤꯔꯒ ꯂꯥꯏꯔꯕꯒꯤ ꯅꯥ ꯈꯨꯟꯕꯒ ꯁꯦꯟ ꯄꯥꯏꯕ ꯌꯦꯡꯅꯔꯨꯔꯗꯤ ꯃꯤꯗꯜ ꯀ꯭ꯂꯥꯁ ꯊꯥꯔꯗ ꯀ꯭ꯂꯥꯁ ꯍꯥꯏꯒꯗꯔꯥ ꯃꯤꯗꯜ ꯀ꯭ꯂꯥꯁ ꯍꯥꯏꯔꯅꯤ ꯑꯗꯨꯅ ꯌꯥꯝ ꯊꯤꯅ ꯍꯦꯟꯒ꯭ꯔꯦ ꯃꯁꯤ
ꯎꯝ ꯎꯝ ꯑꯗꯨꯅꯦ ꯉꯜꯂꯤꯉꯩ ꯃꯇꯝꯗꯗꯤ ꯌꯥꯝ ꯏꯀꯥꯏꯅꯔꯝꯃꯤꯗꯅ ꯀꯦꯟꯁꯦꯜ ꯑꯗꯨ ꯇꯧꯏ ꯀꯥꯏꯅ ꯑꯁ ꯍꯧꯖꯤꯛꯇꯤꯀꯣ ꯍꯦꯟꯅ ꯒꯁ ꯂꯩꯔꯦ ꯍꯥꯏꯇꯥꯔꯦ ꯍꯥꯏꯗꯤ ꯃꯥꯟꯅꯕ ꯈꯛꯇ ꯉꯥꯏꯔꯕꯅꯤꯅꯀꯣ ꯃꯒꯤ ꯄ꯭ꯔꯗꯛꯁꯨ ꯐꯔꯦ ꯄ꯭ꯂꯁ ꯍꯣꯡꯁꯨ ꯍꯣꯡꯉꯦ ꯑꯗꯒꯤ ꯑꯁ ꯏꯅꯥ ꯈꯨꯟꯕꯅꯕꯨ ꯍꯦꯟꯅ ꯁꯦꯠꯂꯦ ꯍꯥꯏꯇꯥꯔꯦꯅꯦ ꯀꯩꯅꯣꯁꯦ ꯁꯦꯀꯦꯟꯁꯦ ꯍꯥꯏꯗꯤ ꯃꯣꯏꯅ ꯖꯤꯞꯀꯥ ꯇꯣꯡꯉꯒ ꯈꯪꯕ ꯎꯝ
ꯎꯝ
ꯑꯗꯨꯅꯦ ꯃꯆꯥ ꯃꯁꯨꯒꯤ ꯀꯣ ꯖꯤꯞꯀꯥ ꯇꯣꯡꯅ ꯂꯥꯛꯑꯅꯤ ꯄꯨꯜꯂꯞ ꯄꯨꯂꯞ ꯂꯧꯈꯤꯗꯣꯏꯅꯦꯕ ꯃꯣꯏ ꯇꯧꯗꯣꯏꯁꯦ ꯑꯗꯩ ꯍꯧꯖꯤꯛꯀꯥꯟꯒꯤ ꯀꯦꯖꯅꯤꯡꯉꯤꯕ ꯂꯩꯁꯥꯕꯤ ꯑꯩꯈꯣꯏꯒꯨꯝꯕ ꯏꯟꯈꯠꯂꯛ
ꯐꯤꯂꯝꯝꯒꯤ ꯑ ꯑꯦꯜꯕꯝ ꯀꯩꯀꯥ ꯅꯝꯕꯗꯁꯨ ꯃꯣꯏ ꯁꯤꯖꯤꯟꯅꯕ ꯂꯩꯕꯥ ꯖꯠꯅꯤꯀꯣ ꯐꯤꯂꯝ ꯏꯁꯇꯥꯔ ꯑꯗꯨ ꯂꯩꯕꯠ
ꯍꯥꯏꯗꯤ ꯗꯤꯖꯥꯏꯟꯗꯣ ꯌꯨꯅꯤꯛꯁꯨ ꯑꯣꯏꯔꯦꯀꯣ ꯑꯗꯒꯤ ꯐꯣꯔꯦꯟꯒꯤ ꯄꯣꯠꯁꯨ ꯑꯣꯏꯔꯦ ꯑꯗꯨꯗꯨꯅ ꯐꯁꯨ ꯐꯕ ꯃꯣꯏ ꯖꯦꯛ ꯂꯩꯕ ꯔꯤꯖꯦꯛ ꯂꯩꯕ ꯍꯥꯏꯗꯅ ꯌꯥꯝ ꯊꯤꯅ ꯍꯦꯛꯇ ꯁꯦꯒꯥꯏ ꯇꯨꯒꯥꯏꯒꯤ ꯋꯥ ꯉꯥꯛꯇ ꯅꯠꯇꯦꯕ ꯊꯥꯗꯣꯔꯛꯏꯕ ꯄꯣꯠ ꯃꯌꯥꯝꯁꯦ
ꯎꯝ
ꯑꯗꯨꯅ ꯁꯤꯒꯤ ꯕꯤꯖꯤꯅꯦꯁꯁꯤ ꯌꯥꯝ ꯆꯥꯎꯅ ꯀꯥꯟꯅꯕ ꯄꯤꯔꯤꯕ ꯃꯅꯤꯄꯨꯔ ꯃꯆꯥꯅ ꯇꯧꯔꯤꯁꯦ
ꯇꯧꯋꯤ ꯃꯌꯥꯝꯗꯣ ꯀꯥꯟꯅꯍꯝꯉꯅꯤ ꯀꯩꯅꯣ ꯃꯣꯏ ꯃꯣꯏꯒꯤꯣ ꯌꯝꯃꯥ ꯌꯣꯝꯃꯒ ꯍꯏꯊꯥꯗꯣꯔꯤꯕ ꯕꯨꯟ ꯃꯕꯨꯟ ꯀꯔꯤ ꯍꯥꯏ ꯕꯦꯔꯦꯜ ꯍꯥꯏꯕ꯭ꯔꯥ ꯀꯔꯤ ꯕꯦꯔꯦꯟ ꯀꯧ ꯀꯔꯤ ꯀꯧꯒꯦ ꯑꯗꯨ ꯑꯗꯨ ꯑꯗꯨ ꯀꯥꯏꯕꯗ ꯂꯤꯁꯤꯡ ꯁꯣꯛ ꯂꯤꯁꯤꯡ ꯃꯣꯏꯅ ꯑꯗꯨꯗ ꯄꯨꯟ ꯄꯨꯟꯅ ꯂꯩꯈ꯭ꯔꯒ ꯐꯨꯔꯤꯠ ꯑꯃꯒꯤ ꯃꯃꯜꯗ ꯆꯥꯝ ꯆꯅꯤꯗꯪ ꯇꯧꯔꯁꯨ ꯆꯥꯟꯂ ꯍꯧꯛ ꯍꯤ ꯐꯨꯔꯤꯠ ꯆꯤꯡꯅꯨꯡꯗ ꯌꯨꯝꯃꯛ ꯊꯥꯒꯠꯂꯛꯏ ꯃꯤ ꯌꯦꯡꯉꯣ ꯀꯅꯥ ꯇꯣꯡꯃꯝꯗꯣꯏꯅꯤ ꯈꯜꯂꯣ
ꯗꯤ ꯃꯣꯏꯁꯦ ꯄꯦꯀꯦꯠ ꯍꯥꯏꯒꯗ꯭ꯔꯥ ꯀꯩ ꯍꯥꯏꯒꯦ ꯑꯆꯧꯕ ꯕꯣꯔꯥ ꯈꯥꯎꯗꯣ ꯑꯗꯨ ꯑꯃꯝꯗ ꯂꯨꯄꯥ ꯂꯤꯁꯤꯡ ꯇꯔꯥꯇꯔꯦꯠ ꯄꯤꯕ ꯇꯔꯥꯍꯨꯝꯗꯣꯏ ꯄꯤꯕ ꯃꯥꯄꯟ ꯄꯤꯕ ꯍꯥꯏꯇꯥꯔꯦꯅꯦ ꯌꯥꯝ ꯌꯥꯎꯕ ꯖꯥꯠꯅꯦꯕꯀꯣ ꯃꯈꯟ ꯃꯈꯟ ꯍꯥꯏꯗꯤ ꯁꯤꯅ ꯀꯣꯠꯀꯤ ꯍꯣꯏ ꯍꯣꯏ ꯍꯣꯏ ꯍꯥꯏꯅꯕꯗꯣ ꯑꯗꯨꯗꯣ ꯊꯑꯣꯏꯅ ꯂꯧꯊꯔꯒ ꯇꯣꯡꯗ ꯑꯗꯨꯝ ꯇꯣꯡꯕꯖꯥꯠꯅꯤ ꯌꯣꯟꯊꯣꯛꯈꯤꯕ ꯀꯥꯟꯗ ꯑꯗꯨꯒ ꯑꯃꯨ
ꯑꯗꯨꯝ ꯇꯣꯡꯗꯅꯕꯕꯨ ꯕꯤꯖꯤꯅꯦꯁ ꯇꯧꯋꯅꯦ
ꯈꯟꯗꯣꯛꯑꯒ ꯑꯃꯨꯛ ꯌꯣꯜꯂꯅꯤ ꯂꯩꯍꯧꯕꯁꯤꯡꯗꯣ ꯑꯃꯨꯛ ꯊꯥꯗꯣꯛꯑꯅꯤ ꯃꯉꯥ ꯇꯔꯥꯗ ꯁꯤꯠ ꯇ ꯁꯤꯠꯂꯁꯨ ꯑꯅ
ꯍꯣꯏ ꯂꯨꯄꯥ ꯄꯩꯁꯥꯗꯨ ꯑꯣꯟꯊꯣꯛꯈ꯭ꯔ ꯂꯣꯏꯔꯦ ꯅꯠꯇ꯭ꯔꯥ ꯄꯩꯁꯥ ꯑꯣꯟꯊꯣꯛꯈꯔ ꯂꯣꯏꯔꯦꯕ ꯐꯨꯔꯤꯠ ꯂꯨꯄꯥ ꯑꯟ ꯃꯣꯏ ꯂꯩꯕ ꯃꯇꯝꯗ ꯂꯨꯄꯥ ꯆꯥꯝ ꯆꯅꯤ ꯂꯩꯕ ꯁꯤꯖꯤꯟꯅꯕ ꯌꯥ ꯁꯤꯖꯤꯟꯅꯔꯨꯔꯅꯤ ꯑꯗꯩꯗꯤ ꯆꯥꯝ ꯄꯤꯊꯣꯛ ꯌꯣꯟꯊꯣꯛꯑꯅꯤ ꯂꯧꯍꯧꯗꯒ ꯀꯨꯟꯊ꯭ꯔꯥꯊꯣꯛ ꯌ ꯂꯨꯄꯥ ꯇꯔꯥ ꯊꯥꯗꯣꯔꯛ ꯑꯦ ꯇꯔꯥꯅꯤ ꯂꯤꯠꯍꯈ꯭ꯔ ꯂꯣꯏꯔꯦ ꯂꯤꯠꯅꯔꯕ ꯌꯥꯕ ꯐꯪꯉꯅꯤ ꯅꯠꯇ꯭ꯔꯥ ꯑꯗꯨꯅ ꯀꯥꯟ ꯀꯥꯟꯅꯕꯅꯤ ꯀꯥꯟꯅꯔꯝꯒꯅꯤ ꯑꯩꯈꯣꯏꯅ ꯕꯤꯖꯤꯅꯦꯁ ꯇꯧꯕ
ꯑꯗꯨꯅꯦ ꯑꯩꯈꯣꯏ ꯑꯩꯈꯣꯏ ꯇꯤꯝ ꯏꯃꯥꯟꯅꯕꯤ ꯏꯃꯥꯟꯅꯕ ꯃꯌꯥꯝꯁꯦ ꯂꯣꯏꯅꯃꯛ ꯑꯗꯥꯕꯅ ꯑꯗꯨ ꯁꯦꯠꯅꯩꯑꯕ ꯁꯦꯠꯅꯩ ꯍꯥꯏꯗꯤ ꯄꯥꯝꯃꯦꯕ ꯄꯣꯠꯇꯣ ꯌꯥꯝꯗꯤ ꯃꯥꯂꯦꯕ ꯊꯑꯣꯏꯅ ꯆꯠꯅꯩ ꯈꯣꯡꯎꯞ ꯈꯪꯗꯦ ꯃꯣꯏꯗꯒꯤ ꯄꯨꯊꯣꯔꯛꯄꯁꯤ ꯑꯗꯨꯝ ꯐꯔꯦ ꯑ ꯍꯣꯏ ꯃꯤꯅꯦ ꯁꯤꯗ ꯀꯦꯂꯦꯟ ꯁꯦꯠꯆꯅꯤꯡꯗꯕ ꯀꯥꯡꯈꯣꯏꯁꯨ ꯂꯩꯇꯕꯗꯤ ꯅꯠꯇꯦ ꯇꯧꯕꯇꯕꯨ ꯃꯤꯁꯦ ꯄꯨꯔꯥ ꯄꯥꯔꯁꯦꯟꯁꯦ ꯊꯤꯅ ꯌꯥꯝꯅ ꯁꯦꯠꯂꯦ ꯍꯥꯏꯇꯥꯔꯦ
ꯁꯦꯠꯂꯤ ꯁꯦꯠꯂꯤ ꯁꯦꯠꯜꯂꯤ ꯃꯦꯝ ꯑꯩꯈꯣꯏꯁꯨ ꯆꯠꯂꯤꯉ ꯂꯩꯕ
ꯍꯥ ꯅꯗꯤ ꯌꯥꯝ ꯇꯧꯔꯝꯗꯦꯀꯣ ꯍꯧꯖꯤꯛ
ꯇꯧꯔꯝꯗꯦ ꯑ ꯁꯟꯗꯦ ꯃꯥꯔ ꯇꯤꯀꯦꯠ ꯍꯥꯏꯔ ꯂꯣꯏꯔꯦ ꯁꯟꯗꯦ ꯈꯛꯇꯪꯗꯒ ꯆꯠꯅꯗꯅ ꯍꯥ
ꯑꯩꯗꯅꯦꯦꯀꯣ ꯃꯇꯝ ꯑꯗ ꯁ ꯈꯪ ꯈꯗꯦꯈꯣꯏ ꯁꯦꯀꯦꯂꯦ ꯍꯥꯏꯦ ꯀꯩꯅꯣ ꯁꯦꯀꯦꯂꯦꯟ ꯍꯥꯏꯖꯦ ꯀꯩꯩꯅꯣ ꯒꯥꯏꯌꯣ ꯈꯟꯅ ꯈꯟꯂꯦꯕ ꯐꯤꯔꯣꯟꯒꯤ ꯋꯥ ꯈꯟꯗꯕ ꯀꯦꯂꯦꯟ ꯁꯦꯠꯂꯦꯒ ꯍꯥꯏꯕꯗ ꯈꯪꯗꯕꯗꯣ ꯑꯗꯨ ꯋꯥꯈꯜꯗꯨ ꯌꯥꯝꯅ ꯀꯩ ꯍꯥꯏꯅꯤ ꯀꯩꯅꯣ ꯁꯤꯀꯦꯜꯂ ꯀꯦꯂꯦꯟ ꯍꯥꯏꯁꯤꯕꯨꯅ ꯏꯁꯩꯗꯕꯨ ꯌꯥꯎꯔꯤꯅꯤ ꯖꯒꯣꯏꯗꯕꯨ ꯀꯩꯗꯧꯕꯛꯇ ꯑꯗꯨꯝ ꯁꯩꯊꯥꯅꯅꯤꯁꯤꯅ ꯁꯦꯀꯦꯟ ꯍꯦꯟ ꯀꯥꯏꯅ ꯍꯥꯏ ꯑꯥ ꯑꯗꯣ ꯈꯜꯂꯨꯗꯦꯕ ꯑꯩꯈꯣꯏꯁꯨ ꯑꯉꯥꯡ ꯑꯣꯏꯔꯤꯉꯩꯗꯗꯤ ꯎꯝꯝ ꯑꯗ ꯑ ꯂꯄꯥ ꯆꯅꯤ ꯆꯍꯨꯝ ꯄꯤꯕ ꯑꯍꯟꯕꯅꯦ ꯍꯥꯏꯔꯒ ꯁꯋꯥꯏꯗ ꯑꯗꯨꯝ ꯂꯣꯀꯦꯜꯗ ꯇꯨꯕ ꯑꯣ ꯐꯨꯔꯤꯠꯗꯣ ꯂꯤꯠꯆꯔꯒ ꯑꯍꯟꯕ ꯑꯣꯏꯅ ꯂꯤꯠꯂꯒꯅ ꯍꯦꯟꯅꯒ ꯅꯨꯡꯉꯥꯏꯖꯕꯤꯗꯣ ꯑꯗꯨꯃꯥꯏꯅ ꯈꯟꯖꯔꯝꯃꯦꯕ ꯍꯣꯏ ꯍꯣꯏ ꯑꯗꯨ ꯄꯣꯁꯇꯤ ꯇꯇꯥ ꯇꯥꯗꯕꯤ ꯏꯗꯤꯗꯤ
ꯄꯣꯠ ꯑꯅꯤꯗꯨꯒꯤ ꯀꯩꯅꯣꯗꯣ ꯎ ꯃꯒꯨꯟꯗꯣ ꯈꯦꯠꯅꯔꯛꯑꯦꯕ ꯃꯒꯨꯟꯗꯣ ꯈꯦꯠꯅꯔꯛꯄꯗꯨꯅ ꯋꯥꯡꯕꯗꯨꯅ ꯍꯦꯟꯅ ꯁꯦꯠꯅꯤꯡꯉꯛꯑꯦꯕ ꯃꯌꯥꯝꯁꯤꯅ ꯇꯧꯔꯤꯁꯦ
ꯁꯦꯠꯅꯤꯡꯉꯦ ꯑꯗꯨꯅꯦ ꯑꯒꯗꯤ ꯃꯣꯏ ꯀꯃꯥꯏꯅ ꯇꯧꯗꯣꯏꯅꯤ ꯗꯤꯖꯥꯏꯟ ꯗꯤꯖꯥꯏꯅꯔꯅ ꯃꯣꯏ ꯀ꯭ꯋꯥꯂꯤꯇꯤ ꯃꯣꯏ ꯐꯤ ꯐꯤꯒꯤ ꯄ꯭ꯔꯗꯛꯁꯨ ꯂꯩꯔꯦ ꯑꯗꯨꯒ ꯇꯨꯕꯒꯤ ꯗꯤꯖꯥꯏꯟꯅꯔꯗꯨꯒꯤ ꯃꯇꯨꯡ ꯏꯟꯅꯅꯁꯨ ꯇꯧꯔꯤꯕ꯭ꯔꯥ ꯑꯗꯣ ꯁꯣꯝꯒꯤ ꯄꯣꯠꯁꯦ ꯑꯗꯨꯝ ꯐꯕ ꯍꯦꯜꯂꯦꯕ ꯑꯩꯈꯣꯏ ꯁ꯭ꯋꯥꯏꯗ ꯇꯨꯕ ꯈꯣꯠꯄ ꯂꯣꯀꯦꯜꯒꯤ ꯃꯅꯤꯄꯨꯔꯒꯤ ꯗꯤꯖꯥꯏꯟꯅꯔꯁꯤꯡꯗ ꯇꯨꯕꯁꯤꯒ ꯆꯠꯄꯨꯗꯤ ꯃꯥꯥꯟꯅ ꯍꯩꯔꯕꯕꯨꯗꯤ ꯑꯃ ꯍꯥꯟꯅꯤ ꯆꯞ ꯃꯥꯟꯅꯩꯕꯀꯣ
ꯁꯦ ꯂꯣꯏ ꯂꯣꯏꯅ ꯍꯩ ꯂꯣꯏꯅ ꯇꯨꯏ ꯇꯧꯕꯇꯕꯨ ꯀꯩꯅꯣꯅꯤꯗ ꯎꯝ ꯑꯇꯥꯡꯕ ꯑꯍꯣꯡꯕꯅ ꯈꯥꯏꯗꯣꯔꯛꯄ ꯍꯥꯏꯇꯥꯔꯦꯅꯦ ꯑꯩꯈꯣꯏꯒꯤ ꯁꯦꯀꯦꯟ ꯍꯦꯟꯗ ꯐꯪꯉꯁꯦ ꯑꯥ ꯑꯥ ꯀꯀꯦꯟ ꯍꯦꯟꯗ ꯐꯪꯉꯤꯕꯁꯦ ꯁꯣꯔꯨꯝꯗꯣ ꯂꯣꯏꯅ ꯐꯪꯉꯤꯀꯣ ꯆꯞ ꯃꯥꯟꯅꯅ ꯃꯥꯒꯤ ꯀꯩꯅꯣ ꯐꯤ ꯃꯥꯟꯅꯅ ꯑꯗꯒꯤ ꯀꯩ ꯍꯥꯏꯒꯦ ꯗꯤꯖꯥꯏꯟ ꯃꯥꯟꯅꯅ ꯐꯪꯉꯦꯕ ꯁꯣꯔꯨꯝꯗ ꯑꯗ ꯁꯣꯔꯨꯝꯒꯤ ꯄꯣꯠꯁꯤꯗꯤ ꯇꯥꯡꯉꯛꯑꯕꯅꯤꯅ ꯃꯤ ꯁꯤꯖꯤꯟꯅꯕ ꯉꯝꯗ꯭ꯔꯦ ꯃꯗꯤ ꯐꯨꯔꯤꯠ ꯑꯃꯗ ꯂꯨꯄꯥ ꯆꯥꯝꯃꯉꯥ ꯄꯤꯕꯁꯦ ꯌꯥꯝ ꯀꯇꯥ ꯆꯠꯇꯅ ꯌꯥꯎꯗꯦ ꯍꯥꯏꯇꯥꯔꯦꯅꯦ ꯁꯣꯣꯔꯨꯝꯗꯗꯤ ꯑꯣ ꯐꯖꯕꯁꯨ ꯄꯥꯝꯕ ꯌꯨꯅꯤꯛ ꯑꯣꯏꯕꯁꯨ ꯄꯥꯝꯕ ꯑꯗꯨꯒꯨꯝꯕ ꯀꯌꯥ ꯑꯃ ꯄꯩꯁꯥꯗꯤ ꯂꯩꯖꯗꯕ ꯑꯗ ꯄꯣ ꯑꯗꯨꯗꯤ ꯁꯤꯀꯦꯜꯦꯟꯗꯦ ꯊꯤꯕꯅ ꯐꯔꯦꯅ ꯈꯜꯂꯛꯑꯦꯕ ꯁꯣꯔꯨꯝꯗꯨꯗꯤ ꯂꯤꯁꯤꯡ ꯃꯊꯛꯇ ꯍꯥꯏꯔꯥ ꯅꯤꯐꯨꯔꯤꯦꯠ ꯑꯃꯗ ꯍꯅ ꯍꯥꯏ ꯄꯤꯖꯕ ꯋꯥꯅꯤ ꯆꯥꯇ꯭ꯔꯦꯠ ꯆꯅꯤꯄꯥꯟꯗ ꯍꯥꯏꯔꯛꯑꯅꯤ ꯆꯍꯤꯁꯤꯒꯤ ꯆꯍꯤ ꯃꯔꯤ ꯃꯉꯥꯒꯤ ꯃꯃꯥꯡꯗ ꯇꯣꯞꯁ ꯃꯆꯥ ꯑꯝꯗ ꯂꯨꯄꯥ ꯆꯥꯇ꯭ꯔꯨꯛ ꯆꯍꯤ ꯃꯔꯤ ꯃꯉꯥꯕꯨ ꯅꯠꯇꯦꯅꯦ ꯇꯨ ꯊꯥꯎꯖꯟ ꯑꯩꯠꯇꯤꯟ ꯁꯚꯦꯟꯇꯤꯟ ꯁꯤꯛꯁꯇꯤꯟ ꯑꯗꯨꯋꯥꯏꯗ ꯀꯩꯅꯣ ꯇꯣꯞꯁ ꯑꯃꯗ ꯁꯣꯔꯨꯝꯗꯒꯤ ꯂꯩꯕꯗꯣꯞꯁꯝꯣ ꯂꯨꯄꯥ ꯆꯥꯇ꯭ꯔꯨꯛ ꯍꯥꯏꯌꯦ
ꯍꯣꯏ ꯍꯣꯏ ꯍ ꯍ
ꯑꯗꯨ ꯐꯅ ꯍꯥꯏꯖꯕꯅꯦ ꯍꯦꯟ ꯀꯠꯂꯝꯗꯣꯏꯅꯦꯕ ꯑꯗꯨꯝ
ꯑꯩꯁꯨ ꯉꯔꯥꯡ ꯅꯍꯥꯟꯗ ꯂꯧꯔꯤꯌꯦ ꯂꯨꯄꯥ ꯐꯅꯥ ꯍꯕꯥꯅꯤ ꯐꯨꯔꯤꯠꯇꯣ ꯆꯥꯝꯃꯡꯈꯩ ꯆꯥꯝꯃꯡꯈꯩꯗ ꯂꯧꯔꯁꯨ ꯄꯣꯠꯇꯣ ꯐꯕꯅꯤꯅ ꯐꯨꯔꯤꯠ ꯑꯃꯒꯤ ꯃꯃꯟꯗ ꯂꯣꯀꯦꯜꯗ ꯇꯨꯔꯁꯨ ꯆꯥꯝꯃꯡꯈꯩ ꯄꯤꯕ ꯍꯥꯏꯁꯦ ꯂꯤꯠꯄ ꯌꯥꯔꯣꯏꯕ ꯀꯩꯁꯨ ꯃꯑꯣꯡ ꯇꯥꯗꯦꯕ
ꯎꯝ ꯑꯗꯨꯅ ꯃꯄꯥꯟꯒꯤ ꯄꯣꯠꯁꯦ ꯑꯣꯏꯔꯁꯨ ꯏꯟꯗꯤꯌꯥꯗꯁꯨ ꯁ ꯑꯗꯨꯝ ꯑꯐ ꯑꯐꯕ ꯃꯌꯥꯝ ꯂꯩꯔꯤꯗꯅ
ꯂꯩ ꯏꯗꯤꯌꯥꯒꯤꯁꯨ ꯇꯥꯡꯉꯤ ꯇꯥꯡꯉꯤ ꯑꯗꯣ ꯑꯩꯈꯣꯏꯅ ꯄꯩꯁꯥ ꯄꯥꯏꯗꯕ ꯄꯩꯁꯥ ꯄꯥꯏꯗꯕ ꯑꯩꯈꯣꯏꯒꯤꯗꯤ ꯦꯁꯅꯦ ꯁꯦꯀꯦꯟ ꯍꯦꯟ ꯗꯨꯀꯥꯟ ꯃꯌꯥꯝ ꯍꯥꯡꯉꯛꯏꯁꯦ ꯑꯃꯔꯣꯝꯗꯗꯤ ꯌꯥꯝ ꯐꯔꯕꯅꯦ
ꯇꯔꯦ
ꯏꯁ ꯕꯨꯂꯥꯂ ꯁꯦꯀꯦꯟ ꯍꯦꯟ ꯌꯣꯜꯂꯤꯒꯗ ꯀꯅ ꯌꯣꯟꯈ꯭ꯔꯖꯥꯠꯅꯦ ꯃꯦꯝꯃ
ꯑꯗꯨꯅꯦ ꯏꯟꯗꯤꯄꯦꯟꯗꯦꯟ ꯀꯥꯏꯅ ꯇꯣꯉꯥꯟ ꯇꯣꯉꯥꯟꯅ ꯃꯥꯀꯦ ꯇꯣ ꯎꯝ
ꯃꯐꯝ ꯃꯐꯝꯒꯤ ꯃꯇꯨꯡ ꯏꯟꯅꯕꯨꯗꯤ ꯃꯃꯜꯕꯨꯗꯤ ꯈꯦꯠꯅꯔꯝꯒꯅꯤ ꯁꯣꯔꯨꯝꯝꯒꯤ ꯇꯥꯏꯞꯇ ꯐꯝꯕ ꯑꯗꯨ ꯂꯩ ꯍꯥꯏꯗ ꯑꯗꯨ ꯃꯃꯜꯗꯤ ꯃꯣꯏꯅ ꯈꯔꯗꯤ ꯋꯥꯡ ꯉꯧꯋꯦ ꯑꯃꯅꯤꯅꯤ ꯃꯔꯝꯗꯤ ꯑꯩꯈꯣꯏꯒꯤ ꯐꯖꯅ ꯑꯗꯨꯒ ꯊꯦꯡꯒꯔꯗ ꯀꯩꯗ ꯅꯥꯟꯅ ꯌꯥꯜꯂꯒ ꯌꯣꯟꯕꯁꯨ ꯑꯗꯨꯝ ꯌꯥꯎꯔꯤꯗꯅ
ꯋꯥꯅ ꯈꯟꯒꯗꯕꯗꯣ ꯑꯣꯔꯣꯛ ꯑꯣꯔꯣꯛ ꯑꯣꯠꯇꯅ ꯅꯨꯡꯉꯥꯏꯔ ꯂꯣꯏ ꯈꯟꯗꯣꯛꯄꯤꯔꯒ ꯃꯣꯏꯅ ꯌꯥꯟꯊꯣꯛꯑ ꯊꯝꯕꯤꯕꯅꯤ ꯑꯗꯒꯤ ꯗꯤꯖꯥꯏꯟꯁꯤꯡꯗꯣ ꯁꯦꯠꯆꯟ ꯆꯠꯆꯅꯅ ꯌꯦꯡꯕ ꯌꯥꯅꯤ
ꯌꯦꯡ ꯌꯥꯕꯒꯤ ꯃꯐꯝ ꯃꯐꯝꯗꯨꯒꯤꯀꯣ ꯃꯃꯜ ꯈꯔꯗꯤ ꯈꯤꯇꯝ ꯈꯦꯠꯅ ꯇꯥꯔꯦꯗꯅ
ꯗ ꯑꯗꯨꯝ ꯍꯦꯡꯡ ꯀꯂꯅꯤꯕ
ꯄꯅꯤꯤꯟꯒꯤꯗꯤ ꯇꯧ ꯑꯣꯏꯗꯨꯗꯤ ꯗꯤ ꯃꯣꯏꯅ ꯌꯥꯜꯂꯒ ꯑꯩꯈꯣꯏ ꯆꯪꯕꯀꯥꯟꯗ ꯃꯑꯣꯡꯗꯨ ꯑꯗꯨꯝ ꯁꯦꯠꯅꯕ ꯇ꯭ꯔꯥꯏꯌꯦꯜ ꯔꯨꯝ ꯑꯃ ꯑꯗꯨꯝ ꯊꯝꯕꯤ ꯑꯗ ꯕꯖꯥꯗ ꯀꯩꯗ ꯀꯣꯏ ꯏꯁꯇꯇ ꯀꯩꯗ ꯐꯝꯃꯒ ꯃꯌꯥꯝ ꯌꯣꯜꯂꯒ ꯁꯟꯗꯦꯗ ꯇꯧꯕ ꯑꯗꯨꯃꯥꯏꯅ ꯇꯧꯕꯁꯨ ꯑꯗꯨꯝ ꯇꯔꯥ ꯀꯨꯟ ꯀꯨꯟꯊ꯭ꯔꯥꯒ ꯇꯧꯕꯗꯨ ꯃꯔꯛꯇ ꯐꯖꯕꯁꯨ ꯌꯥꯎꯗꯕꯗꯨꯃꯗꯤ ꯌꯥꯎꯋꯤꯗꯅ ꯃꯤꯅꯥꯏ ꯑꯩꯈꯣꯏꯗꯤ ꯍꯥꯏꯔꯒꯥ ꯂꯩꯕꯥꯛ ꯑꯩꯈꯣꯏꯁꯨ ꯄꯩꯁꯥ ꯄꯥꯏꯖꯗꯕꯅꯤꯅ ꯑꯗꯨꯝ ꯍꯥꯏꯣꯏꯗꯤ ꯑꯌꯥꯝꯕ ꯑꯗꯨꯝ ꯀꯂꯦꯟ
ꯍꯣꯏ ꯍꯣꯏ ꯑꯗꯨꯅꯦ ꯑꯗꯨꯅ ꯐꯔꯦ ꯅꯣꯡꯃ ꯆꯠꯂꯨꯁꯦ ꯀꯩꯅꯣ ꯇꯧ ꯌꯦꯡꯉꯨꯁꯦ ꯈꯜꯂꯨꯁꯦ ꯎꯝ ꯐꯔꯦ ꯑꯗꯨ ꯊꯝꯃꯒꯦ ꯉꯁꯤꯗꯤ
ꯎꯝ ꯊꯝꯃꯣ ꯊꯝꯃꯣ ꯑꯩꯁꯨ ꯇꯨꯝꯅꯕ ꯇꯧꯔꯒꯦ ꯋꯥꯔꯦ ꯎꯝ